ꯑꯒꯅꯤꯚꯤꯔꯒꯤꯅ ꯃꯥꯛꯀꯤ ꯀꯃꯥꯏꯅ ꯇꯧꯒꯦꯕ ꯃꯥꯛ ꯃꯣꯛ ꯃꯛꯀꯤ ꯃꯑꯣꯡꯁꯦ꯫
ꯃꯥꯀꯖꯦ ꯌꯥꯡꯈꯩꯒꯤ ꯀꯩꯅꯣꯝ ꯇꯥꯕꯅꯤ ꯌꯥꯡꯈꯩꯒꯤꯗ꯫
ꯄꯥ ꯌꯥꯡꯈꯩꯁꯤꯗꯤ ꯀꯌꯥ ꯐꯪꯗꯣꯏꯅꯣꯕ꯫
ꯀꯨꯟꯊ꯭ꯔꯥ ꯐꯥꯎ ꯈꯟꯕꯅꯦ ꯍꯥꯏꯕ ꯏꯔꯥꯏ ꯂꯥꯏꯕ ꯉꯥꯛꯇꯅꯦ ꯍꯪꯗꯨꯣꯏꯗꯣ꯫
ꯏꯂꯥꯏ ꯂꯥꯏꯅ ꯍꯪꯉꯅꯤ꯫
ꯑꯅꯤꯕꯤꯔꯒꯤ ꯃꯦꯗꯤꯀꯦꯜ ꯐꯤꯖꯤꯀꯦꯜꯗꯒ ꯂꯨꯕꯔꯕꯥ ꯑꯅꯤꯕꯤꯔꯁꯦ
ꯐꯤ ꯀ ꯆꯦꯟꯣꯏꯏꯅꯤꯗꯨ ꯆ ꯃꯅꯦ
ꯎꯝ ꯖꯤꯗꯤꯒ ꯆꯞ ꯃꯥꯟꯅꯗꯣꯢꯅꯦꯕ
ꯎꯝ ꯎ
ꯑꯣꯀꯦ ꯑꯣꯀꯦ ꯑꯣ ꯈꯔ ꯌꯥꯡꯅ ꯆꯦꯟꯂꯝꯅ ꯃꯤꯅꯤꯠ ꯊꯥꯔꯒ ꯇꯝ ꯇꯥꯔꯦ ꯍꯥꯏꯗꯤ ꯀꯥꯔꯛꯅ
ꯇꯧꯔꯣ ꯃꯤꯅꯠ ꯈꯔ ꯆꯦꯜꯂꯣ ꯃꯣꯏꯁꯤ ꯏꯌꯥꯔꯄꯣꯔꯠꯇꯣ ꯍꯥꯡꯒꯠ ꯍꯥꯟꯗ ꯆꯦꯜꯂꯣ ꯑꯗꯨꯗꯤ ꯀꯤꯂꯣꯃꯤꯇꯔ ꯇ ꯐꯥꯏꯕꯅꯦꯕ
ꯑꯥꯝ ꯍꯥꯟꯒꯠ ꯍꯥꯟꯗ ꯆꯦꯜꯕꯗ ꯐꯥꯏꯚ ꯈꯔꯗꯤ ꯍꯦꯜꯂꯝꯗꯧ ꯃꯥꯜꯂꯦ ꯢꯌꯥꯝꯕ ꯑꯩꯅ ꯈꯟꯕꯗ
ꯀꯩꯅꯣꯗꯒꯤ ꯆꯦꯟꯕ ꯑꯁꯤꯒꯤ ꯋꯥꯃꯤꯠꯇ ꯊꯕꯗꯁ
ꯎꯝ
ꯁꯞꯄ ꯑꯣꯗ
ꯆꯀꯣ
ꯁꯞꯄꯣ ꯃꯄꯥꯗꯩ
ꯁꯥꯄꯣ ꯃꯄꯥ ꯍꯥꯏꯕꯨ ꯒꯥꯏꯖꯒꯥꯅꯣ
ꯀꯣꯟꯅ ꯍꯥꯏꯔꯒꯦ ꯂꯥꯛꯑꯒꯥꯟꯗ
ꯑꯣꯀꯦ ꯑꯣꯀꯦ
ꯑꯗꯣ ꯍꯟꯒꯠ ꯍꯥꯟꯗ ꯆꯦꯜꯂꯣ ꯑꯗꯨ ꯉꯥꯝꯃꯗꯤ ꯌꯥꯔꯦ
ꯉꯥꯝꯗ꯭ꯔꯁꯨꯨ ꯉꯝꯅꯕ ꯆꯦꯟ ꯇꯥꯔꯦ ꯁꯤ
ꯆꯦꯜꯂꯣ ꯍꯧꯖꯤꯛ ꯑꯇꯩꯋꯦꯗ ꯋꯥꯄꯗꯤ ꯋꯥꯠꯂꯤꯀꯣ ꯍꯥꯟꯅꯕꯅ ꯂꯥꯛꯇꯣꯏꯅꯦ ꯃꯊꯪꯒꯤ
ꯎꯝ
ꯖꯤꯝ ꯁꯥꯟꯅꯔꯛꯑꯣ ꯑꯗꯨ ꯑꯣꯏꯗꯤꯗꯣ ꯃꯤꯊꯤꯟ ꯇꯧꯔ ꯂꯩꯔꯗꯧ
ꯍꯥꯥ
ꯖꯤꯝ ꯁꯥꯟꯅꯔꯣ ꯑꯗꯨ ꯑꯣꯏꯗꯤ ꯑꯗꯨꯝ ꯃꯦꯟꯇꯦꯟ ꯇꯧꯔ ꯂꯩꯔꯗꯧꯅꯦ
ꯖꯤꯝꯁꯤꯒꯤ ꯄꯩꯁꯥꯁꯤꯒꯤꯅꯦ ꯑꯩꯅ ꯈꯜꯂꯤꯁꯦ ꯄꯩꯁꯥꯗꯨꯁꯨ ꯃꯨꯕ ꯂꯥꯛꯀ ꯇꯧꯔꯒ ꯑꯗꯣ ꯑꯃꯨꯛ ꯆꯠꯅꯕ ꯃꯇꯝꯗꯨꯅꯤ ꯃꯊꯥ ꯁꯥꯔꯥꯁꯦ
ꯑꯦ ꯅꯨꯡꯗꯥꯡ ꯁꯥꯟꯅꯧ ꯀꯩꯅꯣ
ꯑꯁ ꯊꯕꯛ ꯋꯥꯅ ꯍꯟꯂꯛꯑꯒ ꯖꯤꯝ ꯁꯥꯟꯅꯕ ꯉꯝꯃꯣꯢ ꯑꯗꯨ ꯑꯌꯨꯛ ꯉꯟꯇꯥꯕꯨꯗꯤ ꯌꯥꯏ ꯑꯉꯨꯛ ꯉꯥꯟꯇꯕꯨꯗꯤ ꯈꯟꯅꯕ ꯌꯥꯏ ꯑꯩꯒꯤ ꯗꯥꯏꯠꯁꯨ ꯗꯥꯏꯗ ꯂꯩꯔꯗꯤ ꯌꯥꯗꯦꯕ ꯍꯦꯛꯇ ꯑꯁ ꯃꯌꯥꯝ ꯄꯨꯟꯁꯤꯜꯂ ꯄꯨꯟꯁꯤꯜꯂꯒ ꯄꯨꯨꯡꯆꯥꯗ ꯆꯥꯕ ꯍꯩꯅꯕꯤ ꯑꯃ ꯂꯩ
ꯑꯗꯨ ꯆꯥꯔꯣꯏꯗꯕꯅꯤ ꯀꯩꯅꯣ ꯍꯞꯇꯥ ꯑꯃꯒꯤ ꯃꯅꯨꯡꯅ ꯑꯃꯨꯃꯛ ꯆꯕꯥ ꯅꯠꯇꯅ
ꯌꯥꯔꯛꯇꯦꯅꯦ ꯈꯟꯕꯕꯨꯗꯤ ꯍꯞꯇꯥꯗꯨꯃꯛꯇ ꯊꯥ
ꯉꯉꯥꯛ ꯂꯩꯔꯒ ꯑꯃꯨꯛ ꯆꯥꯁꯤꯦ ꯌꯥꯝ ꯋꯥꯔꯛꯑꯦ ꯍꯌꯦꯡ ꯑꯃꯨꯛ ꯆꯁꯦ ꯑꯃꯨꯛꯧꯛꯑꯦ
ꯆꯥꯕ ꯊꯥꯛꯄ ꯑꯗꯨꯝ ꯇꯧ ꯂꯩꯔꯦꯕ
ꯇꯧꯋꯦꯕ ꯌꯥꯗꯦꯕ
ꯉꯥꯗ ꯆꯥꯔꯒꯁꯨ ꯑꯗꯨꯝ ꯍꯥꯎꯔꯦꯅꯦ ꯑꯗꯨꯝ ꯆꯥꯥꯁꯟꯕꯅꯤ ꯑꯗꯨꯝ
ꯑꯍꯥꯎꯕꯊꯣꯡꯆꯦ ꯍꯥꯏꯔ ꯀꯥꯟꯅꯗꯤ ꯑꯗꯨ ꯍꯣꯏ ꯍꯣꯏ ꯍꯥ
ꯌꯨꯝ ꯀꯨꯝꯗ꯭ꯔꯕꯣ
ꯌꯨꯝ ꯀꯨꯝꯗ꯭ꯔꯦꯗ
ꯆꯩꯔꯥꯎ ꯀꯨꯝꯗ꯭ꯔꯦ
ꯁꯨꯝꯃꯣꯏ ꯀꯩꯅꯣ ꯈꯥꯟꯅꯒꯤ ꯀꯨꯝꯗꯦ
ꯎꯝ
ꯌꯥꯔꯦ ꯍꯌꯦꯡ ꯂꯥꯛꯑꯣ ꯑꯗꯨꯒ ꯇꯧꯂꯤꯜꯂꯣ ꯅꯪ ꯍꯣꯠꯅꯗꯧꯕ ꯃꯌꯥꯝꯗꯣ ꯄꯩꯈꯥ ꯊꯥꯕ ꯈꯣꯠꯄ ꯇꯧꯕꯗꯣ
ꯄꯩꯁꯥꯗꯣ ꯇꯥꯟꯗꯁꯨ ꯇꯥꯜꯂꯣ ꯑꯗ ꯀꯣꯆꯤꯡ ꯀꯕꯥ ꯀꯩꯅꯣ ꯇꯧꯔ ꯀꯁꯤ ꯀ ꯑꯩ ꯅꯍꯥꯟꯋꯥꯏ ꯇꯨ ꯊꯥꯎꯖꯟ ꯅꯥꯏꯟꯇꯤꯟ ꯑꯗꯨꯋꯥꯏꯗ ꯆꯠꯂꯦ
ꯎ ꯃꯗꯤ ꯌꯥꯝꯕꯗꯤ ꯄꯒꯔꯦꯅꯦ
ꯊꯥ ꯇꯔꯨꯛꯀꯤ
ꯎꯝ ꯀꯥꯏ ꯀꯩ ꯀꯝꯕ ꯀꯝꯕ ꯏꯟꯁꯇꯤꯇ꯭ꯌꯨꯠꯇ ꯆꯠꯀꯦ
ꯑꯁꯤꯒꯤ ꯄ꯭ꯔꯣꯌꯦꯦꯛꯇꯤꯞꯇ
ꯎꯝ ꯀꯩꯅꯣꯁꯦ ꯖꯤ ꯗꯤ ꯖꯤ ꯑꯦꯁ ꯂꯤꯃꯤꯠ ꯂꯩꯕ꯭ꯔꯥ ꯍꯥꯏꯗꯤ ꯀꯩꯅꯣꯒꯤ ꯑꯍꯜ ꯑꯣꯏꯔꯛꯄꯒꯤ
ꯑꯦꯁꯤꯒꯤ ꯑꯣꯏꯅ ꯆꯍꯤ ꯀꯨꯟ ꯅꯤꯄꯥꯟ ꯑꯣꯏꯗꯣꯏꯕ
ꯎꯝ
ꯎꯝ
ꯑꯗꯨ ꯋꯥꯠꯂꯤꯌꯦ ꯑꯩꯈꯣꯏꯗꯤ ꯑꯦꯀꯥꯗꯃꯤꯛꯀ ꯌꯦꯡꯉꯨꯔꯗꯤ ꯑꯁ
ꯍꯥꯥ
ꯑꯦꯀꯥꯗꯃꯤꯛꯀꯩ ꯌꯦꯡꯉꯨꯔꯒꯗꯤ ꯋꯥꯠꯂꯤꯕ ꯆꯍꯤ ꯇꯔꯥꯃꯨꯛ ꯋꯥꯠꯂꯤꯦꯅ
ꯋꯥꯂꯤ ꯀꯁꯣꯅꯤ
ꯎꯝ
ꯑꯗ ꯋꯥꯠꯂꯤ ꯋꯥꯠꯂꯤ ꯍꯥꯏꯔꯒ ꯁꯨꯝ ꯂꯩ ꯑꯗꯨꯝ ꯌꯧꯈꯤꯗꯣꯏꯅꯤꯅꯦ
ꯑꯗꯨꯅꯦ ꯑꯗꯨꯕꯨꯗꯤ ꯆꯨꯝꯕ꯭ꯔꯥ
ꯑꯗꯨꯅ ꯉꯜꯂꯤꯉꯩꯗ ꯁꯠꯆ ꯇꯧꯅꯕꯗꯨꯗꯧ
ꯃꯥꯅꯤ ꯊꯕꯛ ꯇꯧꯍꯧꯗ꯭ꯔꯒꯁꯨ ꯑꯩ ꯑꯃꯝꯨꯛꯇꯪꯗꯤ ꯊꯣꯛꯄ ꯊꯣꯛꯄ ꯇꯧꯗꯗꯤ ꯌꯥꯗ꯭ꯔꯦ
ꯆꯦꯜꯂꯣ ꯑꯗꯨꯅꯤ ꯃꯤꯦꯇꯤ ꯆꯦꯜ ꯌꯥꯗ꯭ꯔꯣꯗꯤ ꯆꯦꯜꯂꯣ ꯅ ꯅ ꯆꯪ꯭ꯔꯣ ꯅꯪ ꯍꯧꯖꯤꯛꯗꯤ ꯆꯪꯒ꯭ꯔꯗꯤꯣ ꯆꯍꯤ ꯇꯔꯥ ꯂꯩꯦ ꯁꯔ ꯏꯇ ꯃꯣ ꯊ ꯊꯣꯛꯂ
ꯌꯥꯕꯕ ꯃꯣꯏꯁꯦꯄꯥꯥꯏ ꯐ ꯂꯧꯊꯣꯛꯄ
ꯑꯝ
ꯌꯥꯐꯠ ꯑꯗꯨꯝ ꯔꯤꯇꯥꯌꯥꯔ ꯂꯧꯧꯊꯣꯛꯄ ꯌꯥꯕꯕꯣ
ꯆꯍꯤ ꯇꯔꯥ ꯁꯕꯗꯤ ꯌꯥꯔꯦ
ꯑꯣꯀꯦ ꯆꯍꯤ ꯇꯔꯥꯗꯤ ꯑꯩꯈꯣꯏꯅ ꯇꯧꯖꯈꯤꯒꯦꯁꯨ ꯌꯥꯔꯦ ꯇꯣꯛꯆꯔꯒꯦꯁꯨ ꯑꯗꯨꯝ ꯌꯥꯔꯦ
ꯑ ꯑꯗꯣ ꯊꯨꯅꯗꯤ ꯌꯥꯗꯦ ꯍꯥꯏꯕꯅꯤ ꯊꯨꯅ ꯇꯧꯒꯦ ꯍꯥꯏꯔꯦ ꯈꯨꯗꯣꯡꯊꯤꯕ ꯈꯨꯗꯣꯡꯊꯤꯕꯗꯩ ꯊꯨꯅ ꯂꯧ ꯇ ꯀꯦ ꯍꯥꯏꯔꯗꯤ ꯂꯨꯄꯥ ꯂꯥꯛꯀꯅꯤꯒꯗꯤ ꯍꯥꯏ
ꯎꯝ ꯈꯨꯗꯣꯡꯊꯤꯕꯗꯒꯤ ꯊꯨꯅ ꯂꯧꯊꯣꯛꯀꯦ ꯍꯥꯏꯗꯤ ꯀꯩꯅꯣ
ꯅꯪꯒꯤ ꯍꯧꯖꯤꯛ ꯊꯕꯛꯁꯤ ꯇꯣꯡꯅꯤꯡꯉꯦꯗꯅ ꯊꯕꯛꯀꯤ ꯇꯧꯔꯨꯔꯒ ꯆꯪꯕ ꯀꯨꯏꯗ꯭ꯔꯤꯕ ꯆꯍꯤ ꯑꯅꯤ ꯑꯍꯨꯝ ꯁꯨꯔꯒ ꯇꯣꯛꯊꯣꯛꯒꯦ ꯍꯥꯏꯕꯗꯣ
ꯑꯥ
ꯑꯗ ꯊꯒꯗ ꯍꯥꯏ ꯄꯩꯁꯥ ꯊꯗꯅꯦꯕ ꯇꯣꯛꯀꯦ ꯍꯥꯏꯔꯗꯤ ꯂꯨꯄꯥ ꯂꯥꯛ ꯑꯅꯤ ꯑꯅꯤ ꯍꯦꯟ ꯊꯤꯑ ꯍꯥꯏꯕꯅꯣ
ꯑꯣ
ꯅꯪ ꯍꯦꯛꯇ ꯇꯧꯊꯣꯛꯀꯦꯗ ꯇꯧꯅꯤꯡꯕ ꯃꯇꯝꯗ ꯇꯣꯛ ꯌꯥꯗꯦꯕ
ꯎꯝ ꯐꯔꯤ ꯇꯔꯥꯗꯤ ꯑꯗꯨꯝ ꯇꯧ ꯌꯥꯏꯅꯤ ꯀꯩꯁꯨ ꯀꯥꯏꯗꯦ
ꯍꯣꯏꯅꯦ ꯄꯩꯁꯥꯗꯨꯣ ꯆꯍꯤ ꯇꯔꯥ ꯇꯥꯅꯅꯤ ꯑꯗꯨꯒ ꯄꯨꯔ ꯊꯣꯛꯂꯛꯑꯅꯤ ꯅꯪꯒꯤ ꯁꯥ ꯃꯌꯥꯝꯗꯣ ꯑꯗꯨꯒ ꯁꯤꯗ ꯀꯩꯀꯩ ꯇꯧꯔꯅꯤ ꯑꯗꯨ ꯉꯥꯛꯇꯅꯤ ꯇꯧꯅꯤ
ꯆꯍꯤ ꯇꯔꯥꯁꯤꯗ ꯃꯣꯏꯁꯤ ꯀꯩꯅꯣ ꯄꯦꯟꯁꯤꯜꯒꯨꯝꯕꯗ ꯂꯩꯕ
ꯂꯩꯌꯦꯕ ꯅꯪꯒꯤ ꯂꯣꯏ ꯐꯪꯗꯣꯏꯅꯦ ꯑꯗꯨ ꯂꯣꯏꯔꯀꯥꯟꯗꯨꯗ ꯑꯗꯨꯗꯣ ꯅꯪꯅ ꯊꯨꯅ ꯇꯣꯛꯊꯣꯛꯑꯗꯤ ꯌꯧꯗ꯭ꯔꯉꯩ ꯆꯍꯤ ꯁꯨꯗꯅ ꯇꯣꯛꯑꯗꯤ ꯐꯪꯉꯔꯣꯏ
ꯐꯪꯉꯔꯣꯏ
ꯎꯝ ꯆꯍꯤꯗꯨꯣ ꯁꯨꯔ ꯀꯥꯟꯗ ꯇꯧꯕꯔꯗꯤ ꯅꯪ ꯃꯌꯥꯝ ꯐꯪꯉ ꯊꯧꯗꯣ
ꯎꯝ ꯑꯣꯀꯦ ꯑꯣꯀꯦ ꯆꯥꯛ ꯏꯁꯤꯡ ꯊꯣꯡꯗ꯭ꯔꯤ
ꯁꯥ ꯁꯟ ꯀꯟꯅ ꯊꯣꯝꯒꯠꯂꯤꯑ ꯑꯩꯈꯣꯏꯒꯤ ꯑꯉꯥꯡꯁꯤꯡꯅ
ꯑꯣ ꯆꯨꯝꯃꯤꯅꯦ ꯉꯁꯤ ꯄꯥꯔꯇꯤ ꯂꯩ ꯍꯥꯏꯕ
ꯎꯝ ꯌꯥ
ꯑꯣꯀꯦ ꯑꯣꯀꯦ ꯆꯥꯕꯅꯦꯍꯦ ꯊꯋꯥꯏ ꯌꯥꯎꯖꯕꯅꯦꯍꯦ ꯑꯩꯈꯣꯏ ꯏꯌꯥꯝꯕ ꯑꯃꯗꯨꯗꯤ
ꯍꯥꯥ
ꯏꯌꯥꯝꯕ ꯑꯃ ꯑꯗꯨꯗꯤ ꯀꯣꯆꯤꯡ ꯆꯠꯄ ꯏꯌꯥꯝꯕꯗꯤ ꯊꯋꯥꯏ ꯌꯥꯎꯖꯕꯅꯦꯕ ꯆꯥꯕ ꯊꯛꯄꯗꯤ
ꯌꯥꯎꯕꯅꯤ ꯃꯥꯅꯤꯕꯨꯣ ꯑꯩ ꯉꯁꯤꯗꯤ ꯆꯥꯕ ꯇꯣꯛꯑꯦꯒ ꯍꯥꯏꯔꯅꯦꯕ
ꯑꯍꯥꯕꯥ
ꯑꯗꯨꯒ ꯂꯣꯏꯔꯦ ꯃꯊꯟ ꯆꯥ ꯂꯩ ꯂꯩꯦꯝꯃꯤ ꯅꯨꯃꯤꯗꯥꯡ ꯆꯦꯔꯥ ꯍꯕ ꯃꯤꯒ ꯇꯧꯕꯅꯤ ꯆꯈꯣꯏꯒ ꯆꯥꯔꯒ ꯀ ꯑꯗꯨꯒ ꯑꯌꯨꯛꯇꯪ ꯊꯔꯃꯤꯖꯅꯤ
ꯌꯥꯝ ꯃꯥꯡꯃꯦ
ꯅꯕꯨꯅꯦꯗ ꯃꯥ ꯍꯥꯏꯖꯏ ꯌ ꯇꯏꯅ ꯀꯣꯏ ꯌꯥꯕꯅꯤ ꯈꯣꯏꯁꯤꯡꯅ ꯁ ꯆꯠꯇꯦ ꯋꯥꯋꯥꯛꯀꯤꯡ ꯆꯁꯦ ꯁꯁꯨ ꯌꯥꯗꯦ ꯇꯨꯝꯃꯗꯣ
ꯑꯗꯒꯤ ꯊꯕꯛ ꯆꯠꯈꯤꯕ ꯑꯅꯤꯗꯨꯗꯤ ꯍꯜꯂꯛꯑꯕꯣ ꯑꯣꯀꯦ ꯑꯣꯀꯦ ꯃꯣꯏꯅ ꯁꯤꯁ ꯀꯌꯥ ꯋꯥꯔꯦ ꯆ ꯆꯥ ꯂꯥꯛꯦ ꯈꯜꯦ ꯃꯥꯏ
ꯑꯥ
ꯌꯥꯝꯕꯣꯏꯔꯝꯗ ꯑꯝꯇ ꯂꯥꯛꯀꯦ ꯇꯧꯕꯅꯦ ꯑꯩꯁꯦ
ꯍ ꯌꯦꯡꯁꯤꯅꯦ ꯄꯣꯠꯂꯣ ꯆꯁꯤ ꯀꯗꯧꯔꯛꯒꯦ
ꯀꯦꯇꯧꯅꯤ
ꯍꯌꯦꯡ ꯏꯔꯥꯡ ꯐꯔꯀꯥꯟꯗ ꯂꯣꯏ ꯆꯠꯁꯤꯀꯦ ꯇꯧꯕꯁꯔꯣ
ꯆꯠꯆꯥ ꯆꯠꯦ
ꯅꯤ ꯕꯣꯏꯔ ꯇꯧꯕꯤꯜꯂꯣ ꯅ ꯇꯧꯅꯤꯡ ꯇꯧꯅꯤꯡꯕꯗꯣ ꯂꯥꯛꯑꯒ ꯂꯥꯛꯑꯒ ꯇꯧꯤꯂꯣ ꯅꯪ ꯀꯣꯆꯤꯡ ꯇꯧꯒꯦꯔꯥ ꯀꯩ ꯇꯧꯒꯦꯔꯥ ꯇꯧꯔꯣ
ꯎꯝ ꯑꯩꯗꯤ ꯈꯪꯗꯦꯅꯦ ꯀ ꯀꯃ ꯀꯣꯆꯤꯡ ꯏꯟꯁꯇꯤꯇ꯭ꯌꯨꯠꯇ ꯆꯠꯁꯦꯅꯣꯅ ꯈꯪꯗꯦ ꯀꯣꯆꯤꯡꯗꯤ
ꯑꯁ ꯑꯗꯨꯗꯏꯗꯤ ꯃꯌꯥꯝ ꯂꯩꯈꯤꯗꯧꯒꯌꯥ ꯐꯥꯎ ꯉꯟꯇ
ꯂꯩꯕꯨꯗꯤ ꯂꯩꯗ
ꯆꯠꯂꯣ ꯑꯗꯨꯁꯤꯒꯤꯗꯤ
ꯍꯥꯏꯗꯤ ꯌꯥꯝ ꯆꯥꯎꯕ ꯑꯦꯛꯖꯥꯝꯒ ꯊꯥꯅꯤꯡꯗ꯭ꯔꯦꯗ ꯖꯤꯔꯤꯁꯤꯗ ꯑꯝꯇꯪ ꯁꯣꯏꯗꯅꯕ ꯇꯧꯒ꯭ꯔꯗꯤ꯫ ꯁꯤ ꯕꯤ ꯑꯣꯖꯦ ꯁꯤ ꯕꯤ ꯑꯣꯅ ꯃꯦꯗꯤꯀꯦꯜꯒꯨꯝꯕꯁꯦ ꯈꯔ ꯀꯣꯝꯕꯔꯕ
ꯆꯞ ꯃꯥꯟꯅꯩ꯫
ꯆꯞ ꯃꯥꯟꯅꯩ ꯃꯣꯏꯁꯨ ꯁꯣꯏꯕ ꯌꯥꯗꯦꯕ꯫
ꯑ
ꯑꯩꯒꯤ ꯈꯣꯡ ꯈꯨꯠꯁꯤ ꯀꯩꯅꯣꯝ ꯢꯇꯧ ꯇꯧꯏꯅꯦ꯫
ꯈꯔ ꯆꯦꯜꯂꯣ ꯈꯔ ꯖꯤꯝ ꯈꯔ ꯁꯥꯟꯅꯍꯧꯔꯣ ꯌꯥꯔꯦ ꯑꯗꯨꯝ ꯀꯩꯅꯣ꯫ ꯑꯗꯨꯝ
ꯀꯩꯅꯣ ꯇꯧꯖꯦ ꯕꯣꯟ ꯑꯝꯇꯪ ꯁꯥꯟꯅꯔꯖꯦ ꯑꯩꯈꯣꯏ ꯇꯔꯥꯒ꯫
ꯐꯨꯕꯣꯜ ꯁꯥꯟꯅꯗꯧ ꯃꯤꯅꯦꯅ ꯃꯔꯤꯈꯛ ꯂꯩꯔꯦ ꯃꯔꯤꯃꯉꯥ ꯈꯛ ꯂꯩꯔꯦ ꯀꯃꯥꯏꯅ ꯁꯥꯟꯅꯗꯣꯏꯅꯣ꯫
ꯑꯗꯨꯕꯨꯗꯤ ꯆꯨꯝꯕ ꯑꯗꯣ ꯀꯩꯅꯣꯗꯣ ꯑꯥꯔꯇꯤꯗꯣ ꯑꯩꯈꯣꯏ ꯃꯉꯥ ꯑꯩꯈꯣꯏ ꯐꯅꯌꯥꯝ ꯌꯥꯝꯃꯝꯃꯅꯤꯗ꯫
ꯑꯣ
ꯑꯩꯖꯨ ꯏꯁꯇꯨꯠꯇꯨ ꯏꯁꯇꯨꯠꯄꯨꯗꯤ ꯂꯣꯏꯒ꯭ꯔꯦ ꯈꯣꯉꯨꯞ ꯇꯣꯡꯉ ꯁꯥꯟꯗꯣꯏꯅꯦ꯫
ꯍꯣꯏꯅꯦ
ꯌꯦꯡꯉꯖꯦ ꯑꯩ ꯃꯤꯕꯨꯗꯤ ꯃꯤꯕꯨꯗꯤ ꯈꯣꯝꯃꯛ ꯌꯥꯅꯤꯗ꯫ ꯁꯥꯟꯅꯖꯩ ꯍꯥꯏꯇꯥꯥꯔꯗꯤ ꯑꯣꯄꯣꯅꯦꯟ ꯑꯃ ꯍꯥꯏꯔꯒ꯫
ꯑꯣ ꯐꯔꯦ ꯍꯌꯦꯡ ꯍꯌꯦꯡ ꯂꯥꯛꯑꯒ ꯊꯦꯡꯅꯔꯁꯤ ꯊꯝꯃꯒꯦ꯫
ꯑꯥ